ꯑꯣ ꯇꯥꯔꯦ ꯇꯥꯔꯦ
ꯑꯣ ꯇꯥꯔꯦ ꯁꯤꯃꯗꯤ ꯌꯥꯔꯛꯑꯦꯕ
ꯌꯥꯔꯦ ꯍꯧꯖꯤꯛ ꯈꯪꯕ
ꯍꯥꯏꯗꯤ ꯐꯥꯐꯠ ꯌꯥꯕꯤꯌꯨꯗꯅ
ꯍꯣꯏ ꯅꯠꯇ꯭ꯔꯗꯤ ꯀꯗꯥꯏꯗꯒꯤ
ꯃꯥꯅꯦ
ꯎꯨꯝ
ꯕ꯭ꯔꯗꯔꯁꯦ ꯑꯩꯅ ꯈꯟꯕꯗ ꯀꯛ ꯁ꯭ꯋꯥꯏꯗꯒꯤ ꯑꯣꯏꯔꯝꯗꯧ ꯃꯥꯜꯂꯦ
ꯃꯥꯟꯅꯦ
ꯑꯁ ꯑꯩ ꯈꯪꯉꯦꯕ ꯕ꯭ꯔꯣꯒꯤ ꯀꯩꯅꯣꯁꯦ ꯑꯃꯨꯛ ꯑꯃꯨꯛ ꯌꯥꯎꯔꯛꯑꯦꯕꯥ
ꯈꯤꯇꯪ ꯈꯤꯇꯪ ꯆꯦꯟꯖꯇꯤ ꯂꯩꯕꯅꯦ ꯑꯗꯨꯝ ꯁꯣꯝ ꯁꯥꯏꯠꯀꯤ
ꯑꯧ ꯑꯃꯨꯛ ꯑꯃꯨꯛ ꯋꯥꯁꯦ ꯂꯣꯏꯁꯤꯜꯂꯛꯄꯗ ꯑꯃꯨꯛ ꯑꯃꯨꯛ ꯑꯁ ꯕ꯭ꯔꯣ ꯑꯩ ꯑꯩꯅ ꯃꯅꯤꯄꯨꯔꯗ ꯈ꯭ꯋꯥꯏꯗꯒꯤ ꯄꯥꯝꯕ ꯕꯥꯁꯤ ꯀꯛꯆꯤꯡ ꯕꯣꯔꯥꯅꯦ ꯕ꯭ꯔꯣ ꯑꯩ ꯕꯣꯔꯥ ꯑꯇꯩꯗꯤ ꯀꯩꯁꯨ ꯆꯥꯗꯦꯕ
ꯑꯥ
ꯍꯣꯏ ꯍꯧꯖꯤꯛꯇꯤ ꯈꯔ ꯆꯥꯔꯦ ꯄꯤꯛꯏꯉꯩꯗꯒꯥꯗꯤ ꯕꯣꯔꯥ ꯑꯇꯩꯁꯤ ꯁꯨꯝ ꯄꯥꯝ ꯄꯥꯝꯗꯦꯕ ꯑꯩꯈꯣꯏ ꯅꯥꯎꯍꯣꯏꯅ ꯑꯃꯨꯛ ꯕꯣꯔꯥꯁꯦ ꯌꯥꯝ ꯄꯥꯝꯃꯦꯕ ꯑꯩꯅ ꯕꯣꯔꯥꯁꯦ ꯁꯨꯝꯄꯥꯝ ꯄꯥꯝꯗꯦꯕ ꯑꯗꯣ ꯄꯤꯛꯏꯉꯩꯗꯒꯤ ꯑꯩꯅ ꯑꯗꯨꯝ ꯄꯥꯥꯝꯅ ꯆꯥꯔꯛꯄ ꯍꯥꯏꯔꯗꯤ ꯀꯛꯆꯤꯡ ꯕꯣꯔꯥꯁꯦ ꯑꯗꯣ ꯃꯣꯏ ꯃꯤꯅꯕꯨꯗꯤ ꯌꯥꯝ ꯄꯥꯝꯅꯩ ꯆꯥꯁꯨꯕꯤ ꯀꯥꯏ ꯑꯗꯨꯒꯨꯝꯕꯗꯤ ꯀꯌꯥ ꯄꯥꯝꯗꯕ ꯀꯩꯅꯣ ꯈꯪꯗꯦ ꯑꯗꯣ
ꯑꯥ ꯍꯥꯎ ꯍꯥꯎꯕꯅꯤ ꯌꯥꯝ ꯐꯖꯅ
ꯑꯧ ꯌꯥꯝ ꯊꯤ ꯍꯥꯎꯋꯦ ꯍꯥꯏꯗꯤ ꯀ꯭ꯔꯦꯝ ꯀ꯭ꯔꯦꯝ ꯂꯥꯎꯔꯒ ꯈꯪꯗꯦ ꯌꯥꯝ ꯄꯥꯝ
ꯑꯥ ꯌꯥꯎꯁꯪ ꯃꯇꯝꯗꯒꯗꯤ ꯊꯑꯣꯏꯅ ꯃꯤ ꯂꯥꯛꯑꯒ ꯐꯝꯃ ꯆꯥꯟꯅꯗꯣꯏꯅꯤ
ꯑꯧ ꯅꯍꯥꯟ ꯏꯃꯥꯟꯅꯕꯒꯤ ꯊꯕꯛ ꯑꯃ ꯆꯠꯄꯗ ꯂꯥꯛꯑꯝꯃꯦꯕ ꯑꯗꯨꯒ ꯅꯨꯃꯤꯠꯁꯦ ꯀꯩ ꯍꯥꯏꯅꯤ ꯈꯔꯖꯨ ꯄꯨꯡ ꯑꯍꯨꯝ ꯃꯔꯤ ꯇꯥꯕꯗ ꯅꯨꯃꯤꯠꯁꯦ ꯀꯩꯅꯣꯝꯖꯨ ꯂꯩꯒꯨꯝ ꯇꯧꯕꯅꯤꯅꯦ ꯅꯣꯡꯃ ꯄꯥꯟꯕꯔꯥ ꯑꯗꯨꯒꯤ ꯑꯁ ꯑꯝꯇ ꯍꯥꯡꯉꯝꯗꯕꯤꯅꯦꯃꯤ ꯕꯤꯠꯁꯦ
ꯑꯣ ꯍꯣꯏ ꯀꯛ ꯀꯩꯅꯣꯒꯤ ꯅꯣꯡꯃ ꯄꯥꯟꯕ ꯅꯨꯃꯤꯠꯁꯦ ꯗꯨꯀꯥꯟ ꯂꯣꯏ ꯂꯣꯟꯒꯨꯝ ꯇꯧꯕꯅꯦ
ꯑꯧ ꯑꯗꯥꯏꯅ ꯂꯣꯟꯃꯦ ꯑꯩ ꯈꯨꯇꯨ ꯑꯃꯅꯦ ꯑꯗꯣ ꯑꯩꯈꯣꯏꯅ ꯆꯪꯉꯩꯗꯣ ꯌꯨꯝꯂꯛꯅꯦꯕ ꯌꯨꯝꯂꯛꯇꯒꯤ ꯑꯣꯏꯅ ꯂꯩꯕꯅ ꯐꯩ ꯑꯗꯨꯝ ꯌꯥꯝꯁꯨ ꯌꯥꯝꯃꯤꯗꯤ ꯃꯐꯝꯗꯣ ꯑꯍꯥꯎꯕꯁꯨ ꯂꯩꯌꯦꯅ ꯃꯣꯏ ꯀꯛ ꯆꯤꯡꯒꯤ ꯏꯃꯥꯟꯅꯕ ꯑꯃ ꯇꯧꯔꯒ ꯄꯨꯁꯜꯂ ꯑꯥ ꯀꯩꯅꯣ ꯇꯧꯕꯅꯦꯕ ꯄꯨꯁꯜꯂꯛꯄꯅꯦꯕ ꯑꯗꯣ ꯑꯁ ꯑꯝꯇ ꯍꯥꯡꯉꯝꯗꯕꯤꯅꯦꯕ ꯗꯥꯎꯁꯦ
ꯍꯣꯏ ꯃꯣꯏ ꯇꯣꯉꯥꯟꯅ ꯃꯐꯝ ꯑꯃ ꯂꯩꯕꯅꯦꯕꯀꯣ ꯍꯥꯏꯗꯤ ꯀꯩꯊꯦꯜ ꯃꯆꯥ ꯑꯣꯏꯅꯀꯣ
ꯑꯥꯎ
ꯑꯗꯨꯗ ꯄꯨꯂꯞ ꯑꯣꯏꯅ ꯌꯣꯜꯂꯦ ꯄꯨꯂꯞ ꯐꯝꯃꯒ
ꯑꯧ ꯑꯗꯨꯗ ꯑꯣꯏꯔꯝꯗꯧ ꯃꯥꯜꯂꯦ ꯑꯩꯅ ꯈꯟꯕꯗ
ꯑꯣ
ꯑꯩ ꯂꯥꯛꯑꯝꯃꯤꯗꯣ ꯍꯥꯏꯗꯤ ꯑꯍꯧ ꯂꯩꯗ ꯃꯤꯃꯆꯥ ꯂꯝꯂꯣꯡ ꯑꯍꯨꯝꯂꯥ ꯀꯩꯅꯣꯝꯁꯨ ꯐꯥꯡꯒꯨꯝ ꯇꯧꯋꯦ
ꯑꯥ ꯃꯔꯤ ꯐꯥꯡꯉꯝꯒꯅꯤ
ꯍꯣꯏ ꯃꯔꯤ ꯑꯣꯏꯔꯥ ꯃꯥꯜꯂꯦ ꯑꯗꯥꯏꯅ ꯐꯥꯡꯉꯦꯕ ꯈꯔ ꯃꯥꯅꯦ ꯃꯥꯅꯦ ꯃꯔꯤ ꯑꯣꯏꯗꯨꯅꯤ
ꯑꯥ
ꯑꯗꯨꯒꯤꯗꯨꯗ
ꯃꯤ ꯌꯥꯝ ꯂꯥꯛꯅꯕꯅꯦ ꯑꯗꯒꯤ ꯊꯑꯣꯏꯅ ꯕꯣꯔꯥ ꯅꯠꯇꯕ ꯆꯥꯁꯨꯕꯤ ꯑꯣꯏꯅ ꯄꯥꯝꯅꯕ ꯃꯤꯁꯨ ꯌꯥꯝ ꯂꯩꯕꯅꯤ
ꯑꯗꯣ ꯑꯩꯒꯤ ꯑꯣꯏꯅꯗꯤ ꯑꯃꯨꯛ ꯆꯥꯁꯨꯕꯤꯁꯦ ꯀꯌꯥ ꯄꯥꯝꯗꯦꯕ ꯕꯣꯔꯥꯁꯤꯅ ꯍꯦꯜꯂꯦ ꯃꯤ ꯃꯤ
ꯍꯣꯏ ꯍꯣꯏ ꯇꯃꯪ ꯃꯤꯇꯞ ꯇꯣꯏꯅꯦ ꯑꯗꯨꯝ ꯑꯩꯈꯣꯏꯅ ꯂꯥꯏꯔꯤꯛ ꯇꯝꯕꯩ ꯂꯩ ꯀꯥꯟꯁꯤꯗ ꯑꯗꯨꯝ ꯑꯗꯨ ꯄꯨꯔꯛꯑꯣ ꯑꯗꯨ ꯄꯨꯔꯛꯑꯣꯅ ꯊꯑꯣꯏꯅ ꯃꯌꯥꯝꯒ ꯂꯩꯔ ꯄꯨꯗꯣꯏꯅꯦ ꯏꯁꯥꯒꯤ ꯄꯣꯠ ꯄꯨꯗꯕꯤꯗ
ꯂꯩꯔꯨꯕ ꯀꯧꯕꯅꯤꯅ
ꯑꯥ ꯑꯗꯨꯝ ꯇꯤꯟꯅꯔꯨꯕꯅꯤꯅ
ꯃꯥ ꯃꯥꯅꯤ ꯀꯃꯥꯏꯅꯁꯨ ꯄꯨꯔꯣꯏ ꯑꯁ ꯑꯗꯨꯅ ꯑꯗꯨꯅ ꯁꯋꯥꯏꯗ ꯍꯧꯖꯤꯛꯇꯤ ꯁꯋꯥꯏꯗꯁꯨ ꯁꯥꯕ ꯌꯥꯝ ꯊꯣꯛꯏꯅ ꯑꯗꯨ ꯀꯩꯁꯨ ꯍꯥꯎꯇꯦꯕ ꯄꯣꯠꯇꯣ ꯃꯥꯟꯅꯗꯦꯕ ꯃꯤꯒꯤ ꯃꯁꯥꯒꯤ ꯑꯣꯔꯤꯖꯤꯅꯦꯜ ꯇꯦꯁ ꯑꯗꯨ ꯗꯤ ꯑꯗꯨꯝ ꯍꯥꯏꯖꯕ ꯋꯥꯅꯤ ꯃꯤꯒꯤ ꯑꯗꯨꯝ
ꯈꯔꯗꯤ ꯑꯗꯨꯝ ꯍꯦꯟꯕꯅꯤ
ꯑꯧ ꯑꯦꯛꯁꯄꯔꯤꯌꯦꯟꯁ ꯍꯦꯜꯂꯛꯏꯅꯤ ꯑꯗꯒꯤ ꯏꯟꯒꯔꯤꯗꯦꯟ ꯀꯩꯀꯥ ꯑꯗꯨꯝ ꯑꯗꯒꯤ ꯆꯥꯡ ꯅꯨꯡ ꯑꯗꯨꯝ ꯂꯩꯅꯤ ꯄꯣꯠꯇꯣ ꯑꯗꯨꯅ ꯑꯗꯨꯝ ꯌꯥꯗꯦꯕ
ꯑꯈꯣꯏꯅ ꯑꯃꯨꯛ ꯍꯥꯏ ꯗꯥꯏꯔꯦꯛ ꯅꯣꯡ ꯐꯥꯗꯣꯛ ꯆꯥꯏ ꯑꯩꯈꯣꯏꯅ ꯑꯃꯨꯛ ꯇꯣꯏꯅꯗꯤ ꯆꯥꯗꯔꯦ
ꯑꯧ ꯁꯨꯝ ꯀꯩꯅꯣ ꯇꯧꯔꯝꯃꯅꯤꯗ ꯄꯤ ꯑꯥꯎ ꯄꯤꯛꯏꯉꯩꯗꯒꯤ ꯁꯨꯝ ꯎꯝ
ꯁꯨꯝ ꯃꯄꯥꯟ ꯂꯝ ꯆꯠꯈꯤ ꯉꯥꯏꯗꯅ ꯑꯃꯨꯛ ꯆꯥꯅꯤꯡꯉꯛꯀꯅꯦꯕ ꯈꯪꯕ꯭ꯔꯥ ꯇꯦꯁꯇꯣ ꯑꯃꯨꯛꯀ
ꯃꯥ ꯃꯥꯅꯤ ꯄꯣꯠꯁꯦ ꯍꯥꯏꯗꯤ ꯈꯔ ꯂꯥꯞꯊꯣꯛꯈꯔꯒ ꯐꯪꯗ꯭ꯔꯥ ꯐꯪ ꯗꯀꯥꯟꯗꯅꯤ ꯍꯦꯟꯅꯥ ꯚꯦꯂꯨ ꯑꯣꯏꯗꯣ ꯑꯩꯈꯣꯏ ꯃꯤꯑꯣꯏ ꯑꯩꯈꯣꯏ ꯃꯤꯑꯣꯏꯕꯒꯤ ꯅꯤꯆꯔꯁꯦ ꯕꯦꯔꯥꯅꯦ ꯍꯥꯏꯕ
ꯃꯥꯅꯦ
ꯕ꯭ꯔꯣꯒꯤ ꯚꯦꯠꯁꯤ ꯀꯗꯥꯏ ꯇꯧꯔꯤꯅꯣ
ꯀꯩꯅꯣꯗ ꯑꯥꯔ ꯀꯦꯗ ꯇꯧꯕꯅꯤ
ꯑꯥꯔ ꯀꯦ
ꯑꯧ ꯑꯥꯔ ꯀꯦ ꯁꯥꯅꯇꯣꯝꯕꯤꯗꯣ
ꯑꯣ ꯑꯦꯁ ꯀꯦ ꯍꯥꯏꯅꯁꯨ ꯑꯃ ꯂꯩꯒꯨꯝ ꯇꯧꯗꯥꯏꯅꯦ
ꯑꯧ ꯑꯗꯨꯅ ꯅꯝꯕꯣꯜꯗ ꯅꯨꯄꯤꯒꯤ ꯑꯣꯏꯕ
ꯑꯣ ꯅꯨꯄꯤꯒꯤ
ꯑꯧ
ꯕꯤ ꯑꯦꯠ ꯇꯝꯕꯖꯤ ꯄꯩꯁꯥꯖꯤ ꯀꯌꯥꯝ ꯆꯪꯅꯒꯦ
ꯒꯣꯕꯔꯃꯦꯟꯗꯗꯤ ꯍꯣꯡꯉꯤꯗ ꯒꯣꯕꯔꯃꯦꯟꯗꯗꯤ ꯑꯗꯨꯝ ꯑꯩꯅ ꯈꯟꯕꯗ ꯑ ꯇꯦꯟ ꯇꯦꯟ ꯁꯥꯏꯅ ꯌꯥꯕ ꯃꯥꯜꯂꯦꯕ ꯑ ꯑꯃꯨꯛ ꯗꯦꯝꯅꯥ ꯑꯃꯨꯛ ꯈꯤꯇꯪ ꯇꯥꯡꯉꯦ ꯑꯦꯝ ꯌꯨ ꯗꯤ ꯑꯗꯨꯝ ꯇꯔꯦꯠ ꯅꯤꯄꯥꯟ ꯃꯉꯥ ꯇꯔꯨꯛ ꯇꯔꯦꯠ ꯁꯥꯏꯃꯨꯛ ꯂꯥꯛꯄ ꯃꯥꯜꯂꯦ ꯗꯦꯝꯒꯤꯅꯥ ꯑꯃꯨꯛ ꯇꯔꯥꯇꯔꯦꯠ ꯇꯔꯥꯅꯤꯄꯥꯜꯃꯨꯛ ꯂꯥꯛꯄ ꯃꯥꯜꯂꯦ
ꯑꯣ
ꯑꯗꯣ ꯑꯩꯈꯣꯏꯒꯤꯗꯤ ꯄ꯭ꯔꯥꯏꯕꯦꯠꯅꯤꯅ ꯑꯗꯨꯝ ꯇꯥꯡꯉꯦꯕ ꯍꯥꯏꯗꯤ ꯑꯦꯝ ꯌꯨ ꯃꯈꯥꯗꯕꯨꯗꯤ ꯂꯩ ꯑꯗꯨꯅꯤ ꯑꯗꯨꯒꯁꯨ ꯄ꯭ꯔꯥꯏꯕꯦꯠꯇꯨꯗꯤ ꯀꯣꯂꯦꯖꯅꯤꯅ ꯆꯥꯝꯃꯒ ꯑꯥ ꯁꯣꯔꯤ ꯋꯥꯟ ꯄꯣꯏꯟ ꯇꯦꯟ ꯁꯥꯏꯃꯨꯛ
ꯑꯣ ꯇꯥꯡꯉꯤꯅꯦ ꯑꯗꯨꯗꯤ
ꯑꯧ ꯇꯥꯡꯉꯦ ꯍꯥꯏꯗꯤ ꯌꯥꯝ ꯊꯤ ꯈꯦꯠꯅꯩꯗꯅ ꯄꯣꯠꯇꯣ ꯀꯩꯅꯣ ꯇꯧꯕꯅꯤꯗ ꯑꯧ ꯑꯩꯅ ꯂꯣꯏꯔ ꯊꯣꯛꯂꯛꯄꯗꯨꯗ ꯒꯕꯔ ꯑꯥ ꯑꯦ ꯍꯥꯏꯗꯤ ꯒꯣꯕꯔꯃꯦꯟꯒꯤꯗꯣ ꯇ꯭ꯔꯥꯏ ꯇꯧꯒꯦ ꯇꯧꯕ ꯑꯗꯨꯗ ꯍꯥꯏꯗꯤ ꯇꯤ ꯇꯧ ꯂꯩꯔꯝꯕ ꯕꯦꯠꯁꯤꯁꯨ ꯁꯤ ꯏ꯭ꯌꯨ ꯏ ꯇꯤ ꯇꯧꯗꯗꯤ ꯌꯥꯗ꯭ꯔꯦꯕ
ꯑꯣ
ꯑꯗꯨꯗꯒꯤ ꯑꯗꯨꯝ ꯗ꯭ꯔꯣꯞ ꯑꯃ ꯇꯧꯕ ꯇꯥꯏꯅ ꯀꯣ ꯆꯍꯤ ꯑꯃ
ꯍꯣꯏ
ꯑꯗꯒꯤ ꯃꯣꯏ ꯄ꯭ꯔꯥꯏꯚꯦꯠꯇꯤ ꯑꯗꯨꯝ ꯌꯥꯔꯤꯒꯩ ꯀꯩꯅꯣ ꯇꯧꯖꯔꯅꯤꯅ ꯍꯥꯏꯗꯤ ꯌꯥꯔꯤꯒꯩ ꯇꯝꯕꯤꯔꯣꯗ ꯂꯩꯔꯕꯅꯤꯅ ꯐꯣꯔꯝ ꯊꯥꯖꯤꯟꯂꯛ ꯄꯥ ꯑꯗꯨꯒꯤ ꯑꯩꯅ ꯑꯥꯔ ꯀꯦ ꯈꯛꯇꯪ ꯑꯣꯏꯅ ꯈꯜꯂꯁꯨ ꯐꯩ ꯈꯟꯗ꯭ꯔꯁꯨ ꯐꯔꯦ ꯑꯗꯨꯝ ꯗꯥꯎ ꯌꯦꯡꯉꯒꯦꯅꯥ ꯇꯧꯕ ꯈꯜꯂ ꯑꯗꯨꯝ ꯈꯣꯏꯕꯥꯅ ꯑꯗꯨꯝ ꯆꯍꯤꯗꯣ ꯑꯃꯨꯛ ꯄꯨꯔꯥ ꯆꯍꯤ ꯑꯃ ꯃꯥꯡꯒ꯭ꯔꯅꯤ ꯑꯗꯨꯅ ꯑꯗꯨꯝ ꯇꯧꯁꯜꯂꯣꯅꯥ ꯇꯧꯁꯟꯒ꯭ꯔꯦ ꯍꯥꯏꯗꯤ ꯃꯥꯔꯛ ꯍꯥꯏꯖꯕꯩ ꯋꯥꯅꯦ ꯃꯥꯔꯛꯁꯤꯠꯇꯗꯤ ꯑꯗꯨꯝ ꯑꯦꯝ ꯌꯨ ꯃꯈꯥ ꯂꯥꯛ ꯇꯨꯏꯅꯤꯅ ꯑꯗꯨꯝ ꯃꯥꯟꯗꯤ ꯃꯥꯟꯅꯩꯗꯅ ꯄꯩꯁꯥꯗꯨꯏ ꯋꯥꯅꯦꯕ
ꯆꯞ ꯃꯥꯟꯅꯩ ꯑꯗꯨꯏꯗꯤ ꯄꯩꯁꯥꯗꯤ ꯈꯛꯀꯤꯅꯦ
ꯑꯧ ꯄꯩꯁꯥ ꯈꯛꯀꯤ ꯋꯥꯅꯤ ꯑꯗꯨꯝ ꯍꯣꯏꯗ ꯇꯧꯁꯜꯂꯒꯦꯗꯥ ꯆꯍꯤ ꯃꯥꯡꯗꯣꯏ ꯁꯔꯨꯛꯄꯨꯗꯤꯅꯥ
ꯍꯣꯏ ꯑꯗꯨꯝ ꯐꯩꯗ ꯆꯍꯤ ꯃꯥꯡꯗꯧ ꯁꯨꯔꯛ ꯄꯩꯁꯥꯏ ꯈꯟ ꯌꯥꯗꯦꯕ
ꯑꯧ ꯑꯗꯨꯅꯦ ꯍꯥꯏꯗꯤ ꯆꯍꯤꯖꯦ ꯑꯗꯨꯝ ꯃꯥꯁꯇꯔ ꯇꯧꯔꯝꯗꯥꯏꯗꯖꯨ ꯆꯍꯤ ꯑꯃ ꯃꯥꯡꯊꯣꯛꯈ꯭ꯔꯦ
ꯍꯣꯏ ꯀꯩ ꯀꯩ ꯇꯧꯕꯗ ꯃꯥꯡꯂꯣꯏꯅꯣ ꯑꯗꯨꯅ
ꯑꯁ ꯀꯩꯅꯣꯅꯤꯗ ꯑꯦꯟꯇ꯭ꯔꯥꯟꯁꯁꯦ ꯃꯥꯔꯛꯁꯦ ꯈꯔ ꯁꯨꯍꯧꯗꯕ ꯑꯦꯝ ꯌꯨꯒꯤꯁꯦ ꯗꯤ ꯑꯦꯝ ꯌꯥꯎ ꯊꯥꯍꯧꯗꯕ ꯑꯦꯝ ꯌꯨꯗ ꯊꯥꯕꯅꯦꯕ ꯑꯗꯨꯗ ꯑꯁꯦꯡꯕꯗꯤ ꯗꯥꯎ ꯑꯩꯒꯤ ꯗꯥꯎꯁꯦ ꯑꯗꯨꯝ ꯈꯔ ꯑꯗꯨꯝ ꯄꯠꯂꯦꯕ ꯃꯤꯁꯦ ꯅꯣꯔꯃꯦꯜꯂꯤ ꯁꯤꯛꯁꯇꯤꯃꯨꯛꯀꯤ ꯆꯥꯡꯗ ꯑꯗꯨꯝ ꯂꯧꯋꯦ ꯍꯥꯏꯌꯦꯕꯀꯣ
ꯑꯥ
ꯑꯗꯨꯗ ꯃꯣꯏꯁꯦ ꯑꯣꯖꯥ ꯑꯅꯤꯁꯦ ꯇ꯭ꯔꯥꯟꯁꯐꯔ ꯆꯠꯈꯤꯔꯒ ꯂꯥꯛꯇꯕ ꯍꯥꯏꯇꯥꯔꯦ ꯑꯗꯨꯅ ꯁꯤꯠꯁꯤ ꯅꯤꯐꯨꯗꯒꯤ ꯍꯦꯅ ꯂꯧꯔꯣꯏꯅ ꯇꯦꯟꯁꯤꯟꯈꯤꯕ ꯆꯍꯤꯁꯤꯗ
ꯑꯥ
ꯑꯗꯣ ꯃꯌꯥꯝꯅ ꯀꯝꯄ꯭ꯂꯦꯟꯗꯤ ꯇꯧꯋꯦ ꯍꯥꯏꯗꯤ ꯏꯔꯥꯡꯁꯨ ꯂꯩꯕ ꯆꯍꯤꯅꯦ ꯑꯗꯨꯅ
ꯎꯝ
ꯁꯤꯠꯁꯦ ꯁꯤꯛꯁꯇꯤꯗꯨꯗꯒꯤ ꯍꯦꯟꯅ ꯍꯥꯞꯐꯝꯕꯨ ꯊꯣꯛꯄꯅꯦ ꯑꯗꯨ ꯅꯣꯇꯤꯁꯁꯨ ꯊꯣꯛꯑꯦꯕ ꯈꯔ ꯈꯔ ꯗꯤꯄꯥꯔꯠꯃꯦꯟꯅ ꯑꯆꯧꯕ ꯑꯆꯧꯕꯒꯤꯗꯤ ꯁꯤꯠꯅꯤ ꯅꯤꯄꯥꯥꯟ ꯅꯤꯄꯥꯟ ꯍꯥꯞꯄꯣꯏꯠꯀꯅꯤ ꯑꯗꯨꯒ ꯃꯆꯥ ꯃꯆꯥꯅ ꯃꯔꯤ ꯃꯉꯥꯒꯨꯝꯕ ꯍꯥꯞꯀꯅꯤ ꯍꯥꯏꯗꯣ ꯑꯩꯈꯣꯏꯒꯤꯗꯤ ꯑꯗꯨꯝ ꯑꯆꯧꯕ ꯆꯤꯡꯕꯅꯤꯅ ꯑꯗꯨꯝ ꯑꯁꯦꯡꯕꯗꯤ ꯁꯤꯛꯁꯇꯤ ꯑꯩ ꯈꯟꯒꯗꯕ ꯄꯣꯠꯅꯦꯕ ꯑꯗꯨꯗ ꯑꯩꯁꯦ ꯈꯔꯁꯨ ꯄꯥꯍꯧꯗꯕ ꯍꯥꯏ ꯇꯔꯦ ꯃꯅꯤꯄꯨꯔꯗꯗꯤ ꯒ꯭ꯔꯦꯖꯨꯋꯦꯁꯟ ꯍꯥꯏꯁꯤꯦ ꯒꯣꯟꯁꯨ ꯑꯗꯨ ꯈꯪꯉꯝꯃꯅꯤ ꯖꯁ ꯆꯠꯂꯒ ꯑꯗꯨꯝ ꯊꯥꯔꯤꯕ ꯑꯗꯨꯅꯦꯕ ꯀꯩꯝ ꯅꯣꯂꯦꯖ ꯂꯩꯕ ꯄꯣꯠ ꯅꯠꯇꯦꯕ ꯍꯥꯏꯗꯤ ꯑꯄꯥꯕ ꯑꯃꯅꯤꯅꯕꯨ ꯄꯥꯖꯕꯅꯦ ꯑꯗꯨꯝ ꯄꯥꯗ꯭ꯔꯁꯨ ꯌꯥꯕ ꯄꯣꯠꯅꯦꯕ ꯑꯗꯨꯅ ꯑꯗꯨꯃꯥꯏꯅ ꯇꯧꯈꯤꯕꯅꯤꯅ ꯄꯣꯠꯇꯣ ꯑꯩꯗꯣ ꯃꯣꯏꯒꯤ ꯍꯥꯏꯌꯦꯁꯀꯤ ꯑꯩꯅ ꯈꯜꯂꯤꯁꯦ ꯐꯣꯔꯇꯤ ꯁꯚꯦꯟ ꯁ꯭ꯋꯥꯏꯗꯗꯤ ꯂꯩꯌꯦꯕ ꯑꯩꯗꯣ
ꯎꯝ
ꯑꯗꯨꯗ ꯁꯦꯀꯦꯟ ꯍꯥꯎꯟꯒꯨꯝꯕ ꯊꯣꯛꯂꯛꯑꯒꯗꯤ ꯈꯟꯒꯗꯕ ꯑꯗꯣ ꯑꯗꯨꯝ ꯃꯣꯏꯒꯤ ꯅꯤꯐꯨꯗꯨꯗ ꯑꯗꯨꯝ ꯂꯣꯏꯈ꯭ꯔꯦꯕ ꯑꯗꯒꯤ ꯑꯃꯨꯛ ꯁꯦꯀꯦꯟ ꯐꯦꯖ ꯂꯥꯛꯄ꯭ꯔꯥ ꯌꯦꯡꯕꯅꯦ ꯑꯗꯨꯁꯨ ꯁꯦꯀꯦꯟ ꯐꯦꯖ ꯂꯥꯛꯑꯦꯅ ꯍꯔꯥꯎꯔꯦ ꯑꯗꯨꯒ ꯃꯤ ꯑꯃꯇꯪꯒꯤ ꯑꯣꯏꯅ ꯂꯩꯔꯝꯃꯤ ꯃꯤ ꯑꯃ ꯑꯦꯗꯃꯤꯁꯟ ꯇꯧꯍꯧꯗꯕꯒꯤ ꯃꯈꯨꯠ ꯑꯃ ꯆꯪꯉꯨ ꯃꯤ ꯑꯃꯇꯪꯒꯤ ꯑꯣꯏꯅ ꯂꯥꯛꯑꯦꯕ ꯂꯤꯁꯇꯣ ꯑꯗꯨꯅ ꯑꯗꯨꯝ ꯏꯌꯥꯎꯗ ꯌꯥꯎꯍꯧꯗ꯭ꯔꯦ ꯑꯗꯒꯤ
ꯌꯥꯝꯈꯤꯕꯅꯦ ꯁꯦꯀꯦꯟꯗꯐꯥꯎ ꯐꯅ ꯌꯥꯝꯒꯤꯕꯅꯦ ꯈꯟꯕꯗꯣ
ꯊꯣꯛꯍꯧ ꯑꯗꯨꯃꯥꯏꯅ ꯇꯧꯋꯦꯕ ꯑꯗꯣ ꯑꯩꯈꯣꯏ ꯃꯇꯝꯗꯨꯗꯗꯤ ꯍꯥꯏꯗꯤ ꯀꯩꯅꯣꯁꯨ ꯂꯩꯕꯅꯤꯅ ꯈꯪꯗꯦ ꯃꯅꯤꯄꯨꯔꯗ ꯂꯣꯏ ꯇꯧꯔꯕ꯭ꯔꯥ ꯀꯩꯅꯣ ꯑꯗꯨꯅ ꯁꯤꯠꯁꯦ ꯇꯔꯥꯗꯪꯒꯨꯝꯕ ꯍꯦꯟꯀꯠꯄꯤꯔꯝꯃꯗꯤꯀꯣ ꯑꯗꯨꯝ ꯈꯜꯂꯗꯧꯕ ꯄꯣꯠꯅꯤꯗ ꯗꯥꯎ ꯑꯗꯨꯝ ꯑꯩꯒꯤ ꯗꯥꯎꯁꯦ ꯁꯨꯃꯥꯏꯅ ꯑꯗꯨꯝ ꯇꯧꯋꯦꯕ
ꯑꯗꯨꯗ ꯑꯗꯨꯗꯗꯨꯝ ꯗ꯭ꯔꯣꯞ ꯆꯥꯈ꯭ꯔꯦ ꯑꯗꯩ ꯃꯊꯪ ꯆꯍꯤꯗꯗꯤ ꯑꯃꯨꯛ ꯊꯥꯖꯤꯜꯂꯛꯑꯦ ꯊꯥꯖꯜ ꯀꯥꯟꯗ ꯑꯗꯨꯗꯅ ꯑꯃꯨꯛ ꯑꯦꯛꯖꯥꯝ ꯁꯦꯟꯇꯔꯁꯦ ꯃꯄꯥꯟ ꯂꯥꯝꯗ ꯇꯥꯔꯛꯄꯗꯣ ꯃꯅꯤꯄꯨꯔꯗ ꯇꯥꯗꯕꯤ ꯏꯔꯥꯡ ꯊꯣꯛꯅꯈꯤꯗꯅ ꯍꯥꯏꯗꯤ ꯀꯣꯔꯣꯅꯥ ꯑꯃꯇꯝꯂ ꯀꯩꯅꯣꯝ ꯍꯥꯏꯗꯤ ꯋꯥꯅꯔ ꯃꯇꯝꯁꯤꯗ ꯑꯥ ꯁꯣꯔꯔꯤ ꯂꯥꯟ ꯍꯥꯏꯔꯦ ꯂꯥꯟꯗꯤ ꯉꯔꯥꯡ ꯅꯍꯥꯟ ꯈꯪꯉꯦ ꯀꯣꯔꯣꯅꯥ ꯃꯇꯝ ꯑꯣꯏꯗꯣꯢꯅꯦ ꯑꯗꯨꯗ ꯋꯥꯟꯅꯔ ꯃꯇꯝꯁꯤꯗ ꯑꯗꯨ ꯗꯨ ꯀꯝꯄ꯭ꯂꯦꯟ ꯇꯧꯔꯛꯄꯗꯒꯤ ꯑꯩꯈꯣꯏꯕꯥꯅꯁꯨ ꯑꯩꯗꯣ ꯑꯩꯈꯣꯏ ꯃꯥꯥꯍꯣꯢꯅꯕꯨꯗꯤ ꯑꯩꯖꯦ ꯒ꯭ꯔꯦꯖꯣꯢꯠꯁꯟꯗꯤ ꯃꯄꯥꯟ ꯂꯥꯝꯗ ꯑꯗꯨꯝ ꯆꯠꯂꯣ ꯍꯥꯏꯕꯅꯦꯕ ꯑꯩꯅ ꯆꯠꯅꯤꯡꯗꯩ ꯂꯩꯕ ꯁꯤꯗ ꯑꯗꯣ ꯑꯩꯩꯅ ꯈꯜꯂꯤꯁꯤꯅ ꯃꯅꯤꯄꯨꯔꯁꯦ ꯑꯗꯨꯝ ꯃꯅꯤꯄꯨꯔꯗ ꯇꯝꯕꯗꯤ ꯃꯅꯤꯄꯨꯔꯗ ꯑꯗꯨꯝ ꯇꯝꯃꯒ ꯑꯦꯛꯁꯇꯔꯅꯦꯜ ꯇꯨ ꯏꯟꯇꯔꯅꯦꯠ ꯌꯥꯎꯒꯦꯁꯤꯅꯦꯕ ꯑꯗꯨꯅꯕꯨ ꯒ꯭ꯔꯦꯖꯨꯌꯦꯁꯟ ꯑꯧ ꯀꯣꯏꯕꯡꯑꯗꯨ ꯌꯥꯝ ꯄꯥꯝꯖꯕ ꯍꯥꯏꯇꯥꯔꯦ ꯑꯗꯨꯅꯕꯨ ꯒ꯭ꯔꯦꯖꯨꯋꯦꯁꯟꯁꯦ ꯍꯦꯛ ꯑꯍꯥꯟꯕ ꯆꯪꯕꯗ ꯑꯩꯈꯣꯏ ꯁꯤꯀꯤꯝꯗ ꯍꯟꯅ ꯆꯠꯂꯦꯕ ꯑꯦꯛꯇꯔꯅꯦꯜ ꯇꯨꯔꯁꯦ ꯑꯗꯨꯒ ꯑꯗꯨꯝ ꯈꯪꯅꯕ ꯌꯥꯎꯒꯦꯔ ꯌꯥꯎꯔꯣꯢꯔ ꯑꯗꯨꯝ ꯌꯥꯎꯁꯟꯕꯤꯅꯦꯕ ꯑꯩ ꯇꯧꯔꯤꯁꯦ ꯑꯗꯨꯝ ꯆꯠꯊꯣꯛꯄꯤꯅꯦꯕ
ꯑꯝ
ꯑꯗꯒꯤ ꯃꯣꯔꯦ ꯑꯃꯨꯛ ꯆꯠꯂꯦ ꯏꯟꯇꯔꯅꯦꯜ ꯇꯨꯔ ꯑꯗꯒꯤ ꯃꯊꯪ ꯑꯃꯨꯛ ꯃꯅꯥꯂꯤ ꯆꯠꯈꯤ ꯁꯤꯅ ꯄꯩꯁꯥꯁꯦ ꯂꯣꯏ ꯄꯤꯁꯜꯂꯨꯔꯀꯥꯟꯗ ꯁꯦꯀꯦꯇ꯭ꯔꯤꯗꯨꯅ ꯈꯔ ꯄ꯭ꯔꯤꯟꯁꯤꯄꯥꯜꯒ ꯄꯩꯁꯥ ꯀ ꯀꯥꯏꯊꯟꯅꯤꯡꯗꯕꯒꯤ ꯑꯗꯨꯝ ꯈꯔ ꯃꯨꯛꯅ ꯈꯣꯠꯅ ꯇꯧꯔꯦ ꯑꯗꯨꯝ ꯆꯠꯈꯤꯗ꯭ꯔꯦꯕ ꯁꯤꯜꯂꯣꯡꯗ ꯑꯣꯏꯅ ꯆꯠꯈ꯭ꯔꯦꯕ ꯑꯗꯨ ꯑꯃꯥ ꯆꯠꯍꯧꯗ꯭ꯔꯦ ꯑꯗꯒꯤ ꯃꯥꯁꯇꯔꯗꯣ ꯑꯩꯈꯣꯏ ꯃꯗꯥ ꯍꯥꯏꯔꯥ ꯁꯤꯒꯤ ꯁꯨꯝ ꯇꯝꯍꯟꯅꯤꯡꯕꯖꯥꯠꯅꯦꯕ ꯁꯤꯒꯤꯁꯤꯗ ꯑꯗꯥ ꯁꯤꯒꯤꯗꯨꯁꯨ ꯍꯥꯏꯐꯦꯠ ꯄꯥꯎ ꯐꯥꯎꯅꯁꯜꯂꯣ ꯐꯥꯎꯅꯔ ꯀꯥꯟꯗꯨꯗ ꯑꯦꯛꯖꯥꯝ ꯁꯦꯟꯇꯔꯗꯣ ꯁꯤꯀꯤꯝ ꯇꯥꯏꯌꯦꯅ ꯑꯗ ꯁꯣꯝꯗꯗꯤ ꯗꯤꯂꯤ ꯌꯨꯅꯤꯕꯔꯁꯤꯇꯤꯗꯨꯗꯤ ꯄ꯭ꯔꯥꯏꯕꯦꯠꯅꯤꯅ ꯑꯗꯨꯝ ꯁꯣꯝꯗ ꯀꯧꯁꯤꯜꯂꯛꯄꯅ ꯍꯥꯜꯂꯦꯅ ꯃꯤꯁꯨ ꯂꯧꯍꯧꯗꯣꯏꯅꯤꯅ
ꯍꯣꯏ
ꯑꯗꯣ ꯑꯩꯈꯣꯏꯕ ꯑꯩꯈꯣꯏ ꯏꯃꯥꯅꯕꯨꯗꯤ ꯑꯗꯨꯝ ꯁꯤꯀꯤꯝ ꯆꯠꯂ ꯊꯥꯎꯆꯣꯕꯨꯗꯤ ꯍꯥꯏꯕꯀꯣ ꯑꯩꯈꯣꯏꯕꯥꯅ ꯑꯗꯨꯝ ꯌꯥꯔꯦꯗ ꯁꯤꯀꯤꯝ ꯆꯠꯂꯒ ꯑꯃꯨꯛ ꯊꯥꯔꯨꯅꯤ ꯌꯥꯅꯤ ꯒ꯭ꯌꯥꯟ ꯇꯥꯗꯦ ꯈꯜꯅꯤ ꯈꯜꯂꯣꯏ ꯍꯥꯏꯕꯁꯨ ꯑꯃꯨꯛ ꯒ꯭ꯌꯥꯟ ꯇꯥꯗꯦ ꯑꯗꯨꯅ ꯗꯥꯎ ꯑꯧ ꯑꯗꯨꯅ ꯁꯤꯗ ꯀꯧꯁꯤꯡ ꯀꯔꯤ ꯁꯣꯝꯗꯁꯨ ꯀꯧꯆꫭ ꯁꯤꯡꯂꯛꯑꯕꯅꯤꯅ ꯑꯗꯨꯝ ꯄ꯭ꯔꯥꯏꯚꯦꯠꯅꯤꯅꯥ‌ ꯑꯗꯨꯝ ꯉꯥꯡꯅꯔꯒꯕꯨꯗꯤ ꯌꯥꯗꯧꯏꯖꯥꯠꯅꯤ ꯑꯗꯨ ꯇ꯭ꯔꯁꯨ ꯑꯍꯥꯟꯕꯅꯤꯅ ꯑꯗꯨꯝ ꯇꯝꯍꯧꯗ꯭ꯔꯗꯤ ꯀꯥꯏ ꯍꯥꯏꯕꯒꯤ ꯑꯃ ꯂꯩꯕꯅꯤ ꯑꯗꯨꯝ ꯑꯗꯨꯝ ꯆꯪꯗ꯭ꯔ‌ꯦ ꯑꯗꯨꯃꯥꯏꯅ ꯑꯗꯨꯝ ꯑꯗꯨ ꯑꯗꯗꯨꯝ ꯇꯝꯗ꯭ꯔ‌ꯦ
ꯀꯣꯂꯦꯖꯇꯤ ꯅꯨꯡꯉꯥꯏꯕ꯭ꯔꯥ ꯍꯧꯖꯤꯛꯀꯤ ꯒꯨꯍꯥꯇꯤꯒꯤꯁꯦ
ꯁꯨ ꯒꯨꯍꯥꯇꯤꯒꯤꯁꯦ